ꯀꯗꯤ ꯌꯥꯏ ꯌꯥꯏ
ꯑꯣ ꯑꯣ ꯌꯥꯕꯗꯤ ꯌꯥꯕꯅꯦ ꯑꯗꯨ ꯃꯣꯏꯅ ꯋꯥꯟ ꯄꯥꯔꯁꯟꯗꯀꯣ ꯋꯥꯟ ꯄꯥꯔꯁꯟꯗ ꯐꯣꯔ ꯇꯥꯏꯝꯁ ꯇ ꯍꯥꯏꯕꯅꯦꯕ ꯑꯩꯒꯤꯗꯤ ꯅꯪꯉꯣꯟꯗ ꯇꯧꯕꯗꯣ ꯐꯣꯔ ꯇꯥꯏꯝꯁ ꯁꯨꯔꯝꯒꯅꯦꯕ ꯅꯪꯅ ꯑꯩꯉꯣꯟꯗ ꯇꯧꯔꯛꯄꯗꯤ ꯈꯪꯗꯦ ꯀꯌꯥ ꯁꯨꯔꯣꯅꯣ ꯅꯪ ꯅꯪꯉꯣꯟꯗ ꯌꯦꯡꯗꯤꯦ
ꯄꯁ ꯀꯥꯏꯗ ꯁꯤꯒꯠꯇ꯭ꯔ ꯇ ꯎꯝ ꯎꯝ ꯅꯨꯡꯁꯤꯠ ꯅꯨꯡꯁꯥꯗꯤ ꯅꯨꯡꯉꯡꯕꯅꯤꯅꯦ ꯑꯗꯣꯝꯗꯗꯤ ꯆꯤꯡꯅꯤꯅꯦ ꯅꯨꯡꯁꯤꯠ ꯌꯥꯝ ꯂꯥꯛꯄ ꯋꯥ
ꯍꯗ ꯁꯥꯥꯕꯅꯦ ꯃꯒꯅꯅꯨꯡꯃꯗꯦ ꯅꯣꯡ ꯆꯨꯨꯔꯗꯤ ꯑꯗꯨꯝ ꯆꯨꯕ ꯑꯩꯈꯣꯏꯗꯗꯤ ꯑꯁ ꯇꯥꯟꯕꯅꯦ
ꯑ ꯆꯤꯡꯅꯤꯅ ꯅꯨꯡꯁꯥ ꯍꯦꯛ ꯃꯝꯈꯤꯕꯒ ꯈꯔꯗꯤ ꯏꯪꯊꯔꯛꯃꯅꯤ
ꯍꯣꯏ ꯑꯩꯪꯕꯨꯗꯤ ꯑꯩ ꯅꯨꯡꯗꯥ ꯉꯕꯗꯨꯀꯣ
ꯑꯝ
ꯑꯩꯈꯣꯏꯗꯤ ꯕ꯭ꯂꯦꯡꯀꯦꯠ ꯑꯅꯤ ꯑꯅꯤ ꯇꯧꯔꯒ ꯇꯨꯝꯕꯅꯦ
ꯍꯧꯖꯤꯛ ꯁꯥ
ꯗꯤꯁꯨꯕ
ꯑꯣ ꯍꯣꯏ ꯅꯨꯃꯤꯗꯥꯡꯗꯅ ꯑꯃꯨꯛ ꯇꯦꯝꯄꯔꯦꯆꯔꯁꯤ ꯗ꯭ꯔꯣꯞ ꯈꯇ ꯇꯧꯕ
ꯎꯝ ꯀꯁ ꯀꯥꯏ
ꯎꯝ ꯍ
ꯑ ꯍ
ꯎ ꯅꯍ ꯑꯩꯁꯨ ꯀꯩꯅꯣꯗ ꯄꯣꯂꯦꯕ ꯑꯥꯏ ꯁꯣꯜꯗ ꯑꯣꯂ ꯄꯣꯛꯑꯦ ꯑꯣꯗ ꯆꯥꯎꯔꯦꯕ ꯑꯩꯁꯨ ꯆꯤꯡꯗ ꯑꯗꯨꯝꯗꯔꯦ
ꯎꯝ ꯎꯝ
ꯆꯤꯡꯒꯤ ꯑꯦꯛꯁꯄꯔꯌꯦꯟꯁꯁꯦ ꯑꯗꯨꯝ ꯄꯤꯛꯏꯉꯩꯗꯒꯤ ꯆꯥꯐ ꯃ ꯐꯕꯣꯔ ꯄꯗꯤ ꯅ ꯑꯗꯨ ꯈꯥꯎ ꯑꯁ ꯑꯗꯨ ꯑꯗꯨꯝ ꯀꯥꯟꯗꯗꯤꯀꯣ ꯀꯔꯤꯝ ꯂꯩꯇꯦ ꯍꯥꯏꯗꯤ ꯇꯨꯔꯦꯟ ꯑꯃ ꯀꯩ ꯑꯃ ꯆꯁꯤꯡ ꯌꯥꯝ ꯉꯝꯃꯦꯕ ꯍꯥꯏꯁꯨ ꯍꯧꯗꯤ ꯌꯥꯝ ꯉ ꯆ ꯀꯥꯅꯤꯅ ꯏꯁꯤꯡꯁꯦ ꯌꯥꯝ ꯐꯪꯗꯦꯕ ꯃꯣꯏꯅ ꯑꯃꯨꯛ ꯇꯣꯇꯤꯒꯤ ꯏꯁꯤꯡꯕꯨꯗꯤ ꯒꯣꯔꯃꯦꯟꯅꯕꯨꯗꯤ ꯄꯤꯕꯀꯣ ꯑꯗꯨꯁꯨ ꯌꯥꯝ ꯋꯥꯅ ꯐꯪꯅꯩꯕ ꯏꯁꯤꯡꯁꯦ ꯌꯥꯝ ꯍꯥꯏ ꯅꯪꯉꯃꯨ
ꯑ ꯎꯝ ꯌꯋꯦꯗꯔꯁꯤꯅ ꯐꯕ ꯐꯕꯗꯤ ꯐꯌꯦ ꯑꯗꯨ ꯅꯣꯡ ꯆꯨꯔꯗꯤ ꯑꯗꯨ ꯆꯨꯕꯨꯡ ꯇ ꯍꯒ ꯁꯤ ꯎꯦꯖꯅ ꯆꯜꯗꯅ
ꯁ ꯍꯅ ꯊꯗꯤ ꯍ ꯌꯥꯝ ꯁ ꯑꯗꯨ ꯃꯃꯥꯡ ꯃꯃꯥꯡꯒꯗꯤ ꯆꯍꯤ ꯆꯨꯞꯄ ꯑꯗꯨꯝ ꯁꯛꯀ ꯊꯣꯛ ꯐꯗ ꯇꯧꯗ
ꯃ ꯁꯗ ꯁꯕꯗ ꯑꯩꯏ ꯔꯦꯟ ꯂꯩꯕ ꯃꯇꯝꯗꯣ ꯑꯁ ꯔꯦꯟꯒꯨꯝꯕ ꯀꯔꯤ ꯀꯔꯥ ꯂꯩꯇꯕꯒꯤ ꯑꯁ ꯌꯥꯝ ꯋꯥꯕꯅꯦ
ꯎꯝ
ꯑꯩꯗꯤ ꯁꯇ ꯎꯝ
ꯑ ꯁꯤꯗꯤ ꯑꯣꯔ ꯑꯗꯨ ꯑꯣꯥ ꯂꯥꯛꯁꯤ ꯐ ꯎ
ꯆꯠꯇ꯭ꯔꯁꯤꯡꯅꯤ ꯑꯩꯈꯣꯏ ꯂꯩꯕꯤ꯭ꯔꯣꯔꯦꯟ ꯑꯗꯨꯏꯒꯤ ꯔꯦꯟꯒꯨꯝꯕ ꯑꯩꯈꯣꯏ ꯁꯨ ꯂꯩꯇꯦ ꯑꯩꯈꯣꯏꯔ ꯑꯗꯨꯒꯤ ꯑꯁ ꯌꯥꯝ ꯋꯥꯕꯅꯦ ꯑꯗꯨꯝ ꯇꯥꯅ
ꯀꯂ ꯀꯥꯟ ꯊꯥꯏ
ꯑꯥ
ꯀꯔꯝ ꯀꯝ ꯀꯥ
ꯀꯔꯝ ꯀꯥꯟꯅ ꯂꯩꯕ ꯍꯥꯏꯕ꯭ꯔ
ꯍꯥꯏꯗꯤ ꯃꯇꯝ ꯑꯣ ꯅꯣꯏꯁꯦ ꯍꯧꯖꯤꯛ ꯁꯥꯔꯀꯥꯟꯗ ꯍꯦꯟꯃꯤꯗꯕꯒꯤ ꯁꯥꯏ ꯍꯥꯏꯔꯔꯕ ꯃꯠꯇ ꯎꯝ
ꯄꯥꯟꯗꯥ ꯑꯗꯨꯝ ꯊꯝꯃꯦꯣꯏ ꯎꯝ ꯁꯤꯄꯗꯝ
ꯑꯗꯨꯗꯣ ꯑꯗꯨ ꯅꯨꯡꯉꯥꯏꯅꯨꯡꯁꯤꯠ ꯂꯥꯛ ꯔ ꯁꯔꯦꯁꯤ ꯂꯥꯛ ꯄ
ꯎꯝ ꯎꯝ ꯃꯅꯤꯡ ꯋꯥꯛꯀꯨꯝꯕ ꯑꯗꯨꯝ ꯆꯠꯀꯅꯤ ꯑꯩꯈꯣꯏꯗꯤ ꯕꯖꯥꯔ ꯐꯥꯎ ꯑꯗꯨꯝ ꯆꯠꯀꯅꯤ ꯃꯣꯔꯅꯤꯡ ꯋꯥꯛ ꯏꯚꯅꯤꯡ ꯍꯗ ꯁꯥꯗ
ꯑ ꯆꯤꯛꯆꯤꯛ ꯂꯥꯡꯕ ꯑꯣꯏꯅ
ꯎꯝ
ꯆꯁꯣ ꯏꯟꯗꯣꯔꯁꯦ ꯀꯅꯥ ꯀ
ꯑꯦ ꯏꯔ ꯕꯥ ꯎ ꯇ ꯑꯄꯤ ꯑꯃ ꯍꯅꯦ ꯑꯣ ꯃꯤꯅꯥꯕꯅꯠꯇ ꯑꯗꯨ ꯑꯣꯏꯣꯏꯁꯨ ꯏꯃ ꯃꯅꯥꯎꯅꯨꯄꯤꯒꯤ ꯃꯆꯥ ꯑꯃ ꯂꯩꯌꯦ ꯑꯩꯈꯣꯏꯗ ꯎ ꯀ ꯋꯥ ꯑꯗꯨꯒꯤ ꯍꯥꯁꯤꯅ ꯃꯣ ꯂ ꯑꯦ ꯃꯣꯏ ꯃꯣꯏꯨꯝ ꯆꯂꯒ ꯂꯒ
ꯎꯝ
ꯎ ꯆ ꯁ ꯐꯂꯤ ꯂꯩ ꯑ ꯑꯩꯈꯣꯏ ꯌꯨꯝ ꯂꯩꯔꯦ ꯑꯩꯈꯣꯏ ꯃꯅꯤꯡꯗ ꯑꯩꯈꯣꯏ ꯀꯥꯎ ꯌ ꯂꯩꯔꯦ
ꯑꯁꯃꯗ ꯍꯌꯦ ꯑꯗꯨꯣꯝ ꯃꯁꯕ ꯍꯥꯔꯅꯤꯗꯁꯤ
ꯍꯧꯖꯤꯛ ꯁꯝꯃꯔ ꯚꯦꯀꯦꯁꯟ ꯐꯥꯕꯔꯝꯅꯤ
ꯎꯝ ꯅꯦꯛꯁꯛ ꯎꯗꯤ ꯅ ꯅꯦꯛꯁꯛ ꯇ ꯑꯕ ꯍꯥꯏꯔꯅꯤ ꯀꯦꯁꯟ ꯂꯔꯅꯤ
ꯑꯣ
ꯟꯗꯦ ꯋꯥꯟꯒꯤ ꯁꯨꯇꯤ ꯐꯪꯔꯕꯅꯦ ꯃꯣꯏꯗꯣ
ꯎꯝ ꯑ ꯑꯉꯥꯡ ꯀ ꯐꯁꯟ ꯇ
ꯁꯅꯦ ꯇ ꯑꯦ
ꯇꯥꯕ
ꯍ ꯑꯗꯨꯗꯤ ꯇꯥꯏ
ꯑꯉꯥꯡꯈꯩꯗꯣ ꯅꯪ ꯇꯨꯁꯟ ꯇꯧꯕꯤꯌꯣ ꯍꯥꯏꯕ
ꯝ
ꯑ
ꯎ ꯑꯦꯖꯥ ꯅꯁꯤꯂꯕꯨ ꯀꯥꯟꯗ ꯇꯧꯋꯦ
ꯑꯣ
ꯃꯤꯅꯤ ꯍ ꯇꯀ ꯃꯤ ꯌꯥ ꯃꯗꯤ ꯀꯩꯅꯣ ꯀꯤꯁꯟꯁꯦ ꯌꯥꯝ ꯂꯥꯡꯕꯒꯨꯝ ꯇꯧꯋꯦꯕ ꯑꯗꯨꯒꯤ
ꯍ ꯍ ꯑꯗꯨ ꯑꯣꯏꯔꯒꯅ ꯀꯩꯅꯣ ꯇꯧꯗꯅ ꯁꯦꯛꯁꯟ ꯁꯦꯛꯁꯟ ꯈꯥꯏꯗꯣꯛꯑꯗꯅ ꯇꯥꯏꯃꯤꯡ ꯈꯥꯏꯗꯣꯛꯑꯒ
ꯉꯀꯣ ꯌꯁꯥꯟꯗꯔ ꯑꯗꯨꯝ ꯄꯕꯗꯨ ꯈ ꯇꯧꯋꯦꯕꯣ ꯃꯣꯏ ꯌꯨꯝ ꯌꯨꯝꯗ ꯁꯤ ꯑꯗꯨꯝ ꯄꯥꯗꯕ꯭ꯔꯑꯣ ꯇꯨ ꯇꯥꯋꯦ ꯋꯥ ꯑ ꯇ ꯇ ꯍꯅꯦꯕꯅꯦꯗ ꯍ ꯇꯕꯅꯦ
ꯋꯥ
ꯑꯗꯨ ꯇꯕ ꯎꯝ ꯀꯩꯅꯣ ꯑꯩ ꯊꯕꯛ ꯂꯩꯔꯤ ꯅꯥꯏꯇ ꯑꯗꯨꯝ ꯇꯧ ꯏꯅ
ꯐ ꯑꯗꯨꯃꯥꯏꯅ ꯑꯉꯥꯡ ꯑꯗꯨꯝ ꯆꯍꯤ ꯈꯨꯗꯤꯡꯒꯤꯀꯣ ꯑꯗꯨꯝ ꯇꯧ ꯇꯥꯔꯒꯗꯤ ꯅꯣꯏ ꯑꯗꯨ ꯑꯩꯒꯤꯦ ꯑꯉꯥꯡ ꯑꯇꯣꯞꯄꯁꯤꯡꯁꯨ ꯑꯦ ꯃꯉꯣꯟꯗ ꯇꯨꯏꯁꯟ ꯆꯠꯊꯜꯂꯨ ꯈꯣꯠꯆꯜꯂꯨ ꯅꯪ ꯑꯗꯨꯝ ꯌꯥꯝ ꯄꯩꯁꯥ ꯌꯥꯝ ꯂꯧꯗ꯭ꯔꯁꯨ ꯈꯤꯇꯪ ꯈꯤꯇꯪ ꯂꯧꯔꯁꯨ ꯅꯪꯒꯤ ꯄꯣꯀꯦꯠ ꯃꯅꯤꯁꯨ ꯑꯣꯏꯗꯅ ꯄ꯭ꯂꯁ ꯄꯩꯁꯥꯒꯤ ꯅꯠꯇꯕ ꯅꯪꯉꯣꯟꯗ
ꯍꯣꯏ ꯑꯩꯉꯣꯟꯗꯁꯨ ꯅꯣꯂꯦꯖ ꯌꯥꯝ ꯂꯩꯕꯅꯦ ꯍꯣꯏ ꯑꯉꯥꯡ ꯑꯗꯨꯝ ꯇ꯭ꯨꯁꯟ ꯇꯧ ꯎꯝ ꯂꯣꯏꯗꯤꯁꯨꯨ ꯀꯅꯥ ꯐꯂꯅꯦ
ꯑ
ꯅꯨꯡꯉꯥꯏꯒꯤꯦ ꯂꯩꯔꯦꯁꯤꯡꯅꯣ ꯑꯩꯣꯏꯗꯤ ꯄꯥꯗꯕ ꯀꯨꯏꯔꯦꯕ ꯑꯗꯨꯗꯣ ꯑꯃꯨꯛꯀ ꯌꯦꯡ ꯐꯪꯒꯅꯤ ꯑꯃꯨꯛꯀ ꯁꯣꯂꯨꯁꯟꯒꯨꯝꯕ ꯑꯗꯨꯝ ꯇꯧꯒꯅꯦꯕ ꯑꯗꯨꯒꯤ ꯍꯣꯏ ꯇꯁꯨꯣ ꯎꯕꯗꯤ ꯂꯩꯅꯦ
ꯑꯗꯨꯒ ꯅꯩꯅ ꯅꯔꯁꯤꯡ ꯇꯧꯅꯤꯡꯉꯤꯗꯣ
ꯍꯣꯏ ꯑꯩꯗꯤ ꯇꯧꯅꯤꯡꯕ ꯅꯠꯇꯦ ꯎꯝ ꯑꯩꯒꯤ ꯏꯃꯥꯒ ꯏꯆꯦꯒꯅ ꯃꯥꯅ ꯃꯣꯏꯅꯤꯅ ꯇꯧꯅꯤꯡ ꯇꯧꯍꯟꯅꯤꯡꯕꯗꯣ ꯑꯗꯨꯃꯥꯏꯅ ꯇꯧꯕ ꯑꯗꯨꯒꯤ ꯑꯩꯅ ꯇ꯭ꯔꯥꯏ ꯇꯧꯧꯕꯅꯦꯕ ꯑꯗꯨ ꯑ ꯁ ꯇꯨꯁꯨ ꯇꯧꯗ ꯑꯗꯨ
ꯑ ꯑꯗꯨ ꯎ ꯀꯩꯗ ꯑꯣꯟꯂꯤ ꯋꯥꯟ ꯊꯔ ꯄꯥꯁ ꯇꯧ ꯂꯩ ꯀ ꯇ꯭ꯔꯥꯏ ꯑꯗꯨꯝ ꯇꯧꯔꯒ
ꯑꯃꯨꯛꯀ ꯇꯧꯎ ꯍꯥꯏꯕꯅꯦ ꯑꯩꯅ ꯇꯥꯟꯕꯒꯤ ꯑꯩꯅ ꯇꯥꯟꯒꯤ ꯑꯩ ꯇꯧꯅꯤꯡꯤꯟ꯭ꯔꯦꯅ ꯍꯥꯏ
ꯑꯣ
ꯑꯇꯩ ꯑꯇꯩ ꯇꯧꯅꯤꯡꯉꯁꯨ ꯑꯗꯨꯝ ꯇ꯭ꯔꯥꯏ ꯇꯧꯁꯤꯜꯂꯣ ꯃꯇꯝꯗꯤ ꯀꯩꯁꯨ ꯈꯜꯂꯨꯅꯣ ꯌꯥꯝ ꯅꯍꯥ ꯑꯣꯏꯔꯦ ꯌꯥꯝ ꯑꯉꯥꯡ ꯑꯣꯏꯔꯦ ꯀꯩꯁꯨ ꯈꯜꯂꯨ ꯌꯥꯝ ꯂꯩꯔꯦ ꯃꯇꯝ ꯇꯧꯅꯤꯡ ꯇꯧꯅꯤꯡꯕ ꯌꯥꯝ ꯂꯩꯗ ꯊꯕꯛ ꯌꯥꯝ ꯂꯩꯔꯦ ꯀꯣ ꯍꯧꯖꯤꯛꯀꯥꯟꯗꯤꯗ ꯒꯣꯔꯃꯦꯟ ꯈ ꯁꯨ ꯅꯠꯇꯕ ꯄ꯭ꯔꯥꯏꯚꯦꯠ ꯁꯦꯛꯇꯔꯗꯁꯨ ꯏꯁꯀꯤꯜꯁ ꯑꯃꯅꯤ ꯈꯪꯗꯦ ꯑꯃꯅꯤ ꯈꯪꯗꯦ ꯍꯥꯏꯗꯤ ꯑꯩꯅ ꯏꯁꯀꯤꯜ ꯐꯟ ꯍꯩꯔꯒ ꯀꯥꯏꯗꯅꯕ ꯑꯃ ꯊꯕꯛ ꯁꯨꯕ ꯌꯥꯕ ꯄꯣꯠꯁꯤꯀꯣ ꯑ ꯑꯦꯠꯂꯤꯁ ꯌꯨꯝꯗ ꯂꯩꯔꯒ ꯇꯧꯕ ꯌꯥꯕ ꯊꯕꯛꯁꯨ ꯌꯥꯝ ꯂꯩꯒꯦꯅ
ꯎꯝ ꯎꯝ ꯎꯄ ꯭ꯋꯦꯂꯔꯤꯗ ꯇ ꯎꯝ ꯑꯩꯈꯣꯏ ꯎꯝ ꯐꯦꯃꯤꯂꯤꯒꯨꯝꯕꯗꯤ ꯑꯗꯨꯝ ꯆꯠꯍꯟꯅꯤꯡꯕꯗꯣ ꯑꯗꯨꯃꯥꯏꯅ
ꯑ
ꯑꯩꯈꯣꯏꯅ ꯑꯩꯈꯣꯏꯒꯤ ꯇꯦꯂꯦꯟꯗꯣ ꯈꯪꯉꯒ ꯇꯧꯕꯗꯨꯅ ꯐꯩꯌꯦ ꯑꯩꯈꯣꯏꯗꯤ ꯑꯩꯈꯣꯏꯅ ꯄꯥꯝꯗꯕ ꯂꯝꯕꯤꯗ ꯆꯠꯂꯗꯤ ꯑꯩꯈꯣꯏꯗ ꯁꯨꯋꯥꯑꯅ
ꯃꯥꯅꯦ ꯑꯩꯅ ꯄꯥꯝꯗꯕ ꯊꯕꯛꯇꯔꯗꯤ ꯀꯩꯁꯨ ꯅꯨꯡꯉꯥꯏꯕꯇꯦ ꯑꯩꯅ ꯉꯁꯥꯏ ꯍꯥꯏꯗꯣꯏꯅꯤ ꯆꯤꯡꯗꯨ ꯆꯥꯎꯔ ꯀꯣꯏꯔꯒ ꯁꯟ ꯅꯣꯡ ꯂꯣꯏꯒꯦ ꯍꯥꯏꯗꯣ ꯇꯟꯕ ꯃꯤꯗꯗꯤ ꯊꯕꯛ ꯋꯥꯗꯣꯏꯅꯦ ꯇꯟꯗꯕ ꯃꯤꯗꯗꯤ ꯉꯁꯥꯏꯒꯤ ꯃꯥꯏ ꯃꯥꯏ ꯊꯕꯛꯇꯨ ꯅꯨꯡꯉꯥꯏꯕꯨ ꯇꯧ ꯇꯥꯔꯔꯗꯤ
ꯎꯝ
ꯑꯗꯨꯅ ꯐꯧ ꯍꯦꯦꯟꯗꯣ ꯍꯌꯦꯡ ꯄꯨꯟꯁꯤ ꯆꯨꯞꯄ ꯇꯧꯗꯣꯏꯅꯦ
ꯎꯝꯅꯦ ꯁꯅꯥꯏꯗ ꯄꯩꯁꯥ ꯌꯥꯝ ꯐꯪꯕ ꯐꯪꯗꯕ ꯅꯠꯇꯦ ꯑꯩꯈꯣꯏꯅ ꯄꯥꯝꯕꯗꯣ ꯑꯗꯨ ꯇꯧꯕꯅ ꯐꯩꯌꯦ ꯑꯩꯗꯤ ꯑꯗꯨꯝ ꯍꯥꯏꯅꯤꯡꯉꯤ
ꯃꯥꯅꯦ ꯑꯗꯨ ꯑꯗꯨ ꯍꯧꯗ
ꯍꯥꯟꯅ ꯄꯥꯝꯗꯕ ꯇꯧꯔꯗꯤ ꯑꯁ ꯀꯩꯅꯣ ꯑꯩꯈꯣꯏꯗꯁꯨ ꯄ꯭ꯔꯦꯁꯥꯔ ꯄꯤꯌꯦ ꯀꯩꯅꯣ ꯁꯤ ꯂꯣꯏꯗ꯭ꯔꯗꯤ ꯁꯤ ꯑꯗꯨꯃꯥꯏꯅ ꯈꯜꯂꯤꯕ ꯑꯩꯈꯣꯏꯒꯤ
ꯑ
ꯍꯣꯏ ꯑꯝꯕꯜ ꯇ ꯑꯁ ꯑꯅ ꯇ ꯅꯤꯡꯝꯕ ꯊꯅꯗ ꯇꯧꯕꯗ ꯍꯅ ꯇꯗꯁꯨꯄ꯭ꯔ ꯁꯥꯇꯤꯕ ꯅꯝꯗꯤ ꯀꯣꯂꯦꯖ ꯑꯣꯏꯔꯗꯤ ꯀꯔꯤ ꯇꯧꯒꯦ ꯈꯜꯂꯤꯕ
ꯑꯩ ꯀꯣꯂꯦꯖꯇꯤ ꯂꯣꯏꯕ ꯀꯨꯏꯔꯦ ꯀꯩꯅꯣ ꯃꯥꯁꯇꯔ ꯂꯣꯏꯔꯦ ꯍꯟꯗꯛꯇꯣ ꯑꯗꯨꯒ
ꯎꯝ
ꯑꯗꯨꯅꯦ ꯑꯩꯁꯨ ꯑꯁꯤ ꯑꯉꯥꯡ ꯑꯣꯖꯥ ꯑꯣꯏꯅꯕ ꯕꯦꯠꯇꯨ ꯕꯦꯠ ꯈꯜꯂꯒꯗꯤ ꯕꯦꯠ ꯇꯧꯅꯦꯕ ꯑꯣꯔ ꯕꯦꯠ ꯇꯧꯅ ꯇꯧꯅ ꯄꯤ ꯑꯩꯆ ꯗꯤꯗꯨ ꯅꯦꯠ ꯃꯣꯏ ꯄꯤ ꯑꯩꯆ ꯗꯤꯒꯤ ꯅꯦꯠ ꯊꯥꯏꯗꯅ ꯑꯗꯨꯁꯨ ꯇꯥꯒꯦ ꯇꯧꯕ
ꯎꯝ ꯎꯝ ꯈꯂꯒꯅꯤꯒ
ꯑꯁ ꯈꯪꯉ ꯕꯣꯜ ꯌꯦꯡꯉꯒ ꯑꯍꯤꯡ ꯆꯨꯞꯄ ꯑꯃ ꯕꯣ ꯌꯦꯡꯉꯣ ꯑꯍꯤꯡ ꯆꯨꯞꯄ ꯇꯨꯝꯗꯕꯤ ꯂꯩꯔꯦ ꯂꯥꯏ ꯀꯥꯗꯦ
ꯑꯅꯕ ꯀꯟꯕꯅꯦ ꯅꯣꯏꯗꯤ ꯑꯁ ꯀꯩꯅ ꯑꯩꯈꯣꯏꯗꯤ ꯑ ꯖꯤꯔꯣꯅꯦ ꯑꯗꯨꯃ ꯑꯗꯨꯣ ꯇꯧꯅꯤꯡꯦ ꯇꯧꯅꯤꯡ
ꯃꯥꯅꯗꯤ ꯍꯥꯏꯗꯤ ꯍꯣꯠꯅꯨ ꯚꯥꯏ ꯈꯦꯠꯅꯩꯗ ꯑꯩꯈꯣꯏꯗꯤ ꯅꯣꯏꯅꯦ ꯑꯃꯔꯣꯝꯗ ꯅꯣꯏꯅ ꯊꯤꯟ ꯀꯟꯕ ꯂꯩ ꯀꯩꯅꯣ ꯍꯣꯠꯅꯕ ꯀꯟꯕꯩꯗꯤ ꯑꯩ ꯐꯤꯖꯤꯀꯦꯜ ꯋꯔꯇ ꯀꯩꯗ ꯑꯗꯨꯗ ꯀꯥꯟꯗ ꯅꯣꯏꯅ ꯑꯃꯨꯛ ꯀꯂ ꯑꯩꯈꯣꯏꯅ ꯀꯜꯂꯤ ꯍꯥꯏꯁꯤꯗꯤ ꯈꯔ ꯀꯅꯤꯗ ꯃꯤ ꯈꯔꯅ ꯂꯥꯏꯔꯤꯛ ꯈꯔ ꯍꯣꯠꯅ ꯑꯗꯨ ꯑꯃꯔꯣꯝꯗꯩ ꯇꯁꯦꯡꯅ